ꯋꯥ ꯍꯜꯂꯣ
ꯇꯥꯔꯕꯣ
ꯇꯥꯔꯦ ꯇꯥꯔꯦ
ꯊꯔꯤ ꯅꯣꯅꯦ ꯅꯣꯏ ꯈꯥꯃꯦꯟ ꯑꯁꯤꯟꯕ
ꯅꯨꯡꯉꯥꯏꯔꯤꯕꯣ ꯚꯥꯏ
ꯅꯨꯡꯉꯥꯏꯔꯤꯌꯦ ꯅꯨꯡꯉꯥꯏꯔꯤꯌꯦ
ꯇꯥꯗꯦ ꯈꯔ ꯈꯟꯅ ꯍꯥꯏꯌꯨꯅꯦ ꯑꯩ ꯏꯇꯣꯝꯗ ꯀꯩꯗꯧꯔꯤꯅꯣ ꯅꯪ
ꯎꯝ ꯀꯩꯅꯣꯅꯦ ꯁꯤꯒꯤꯗ ꯑꯩꯈꯣꯏꯅ ꯋꯥꯔꯤ ꯁꯥꯟꯅꯩꯁꯦ ꯑꯩꯈꯣꯏꯅ ꯋꯥꯔꯤ ꯁꯥꯟꯅꯩꯁꯦ ꯃꯣꯏꯁꯦ ꯂꯪ ꯈꯪꯕꯔꯣꯕ
ꯇ꯭ꯌꯨꯇꯣꯔꯤꯌꯦꯜꯅꯤ ꯇꯧꯗꯣꯏꯁꯦ ꯅꯪꯅ ꯑꯃꯨꯛ ꯑꯗꯨ ꯍꯪꯉꯛꯏꯁꯤ ꯀꯔꯤꯒꯤꯅꯣ ꯇꯥꯟꯖꯥꯁꯤꯗ
ꯑꯦꯁ
ꯄ꯭ꯂꯥꯟ ꯇꯧꯔꯒ ꯍꯥꯏꯄ ꯃꯥꯟꯗ꯭ꯔꯣ
ꯅꯠꯇꯦ ꯅꯠꯇꯦ ꯅꯣꯛꯇꯤ ꯅꯣꯛꯅꯤꯡꯏ
ꯑꯩꯁꯨꯅꯤ
ꯎꯃꯥꯡ ꯀꯥꯏ ꯂꯥꯛꯑꯅꯦ ꯑꯂ ꯆꯥꯛ ꯆꯥ ꯐꯝꯁꯨ ꯇꯨꯝꯃꯝꯕꯅꯦ
ꯅꯣꯏꯒꯤ ꯖꯣꯕ ꯀꯠ ꯀꯥꯏ ꯀꯥꯞꯀꯦ
ꯈꯪꯗꯦꯗ ꯃꯅꯤꯡꯂꯣꯝ ꯀꯥꯞꯄꯝꯒꯅꯤ
ꯅꯪ ꯆꯠꯇ꯭ꯔꯣ
ꯆꯠꯇ꯭ꯔꯦ ꯅꯣꯏ ꯑꯗꯨ ꯊꯕꯛ ꯂꯥꯛꯑꯃꯦ ꯍꯥꯏꯔꯒ
ꯀꯔꯤ ꯊꯕꯛ
ꯔꯪꯒꯤ ꯅꯣꯏꯗꯨꯒꯤ ꯃꯃꯥꯡ ꯈꯨꯟꯗꯣꯟꯗ ꯑꯃ ꯁꯥꯕꯣꯗꯣ
ꯑꯥ
ꯗꯦꯕꯖꯤꯠꯍꯣꯏꯒꯤ ꯑꯗꯨꯗ
ꯑꯣ
ꯅꯣꯏ ꯀꯩ ꯌꯦꯟꯖꯡ ꯆꯔꯦ
ꯎꯝ ꯁꯧꯒꯔ꯭ꯤ
ꯅꯠꯇꯦ ꯑꯦꯝ ꯍꯣꯏ ꯗꯤ ꯑꯦꯝꯗꯁꯨ ꯇꯧꯔꯝꯃꯦ ꯑꯗꯨꯅ ꯕꯤ ꯑꯦ ꯑꯗꯨꯒ ꯑꯦꯝ ꯑꯦꯅ ꯑꯦꯝ ꯌꯨ
ꯑꯦ ꯗꯤ ꯑꯦꯝꯗ ꯇꯧꯕꯗꯣ ꯑꯩ ꯀꯩꯅꯣꯝ ꯍꯪꯖꯒꯦꯅꯦ ꯀꯩꯅꯣꯒꯤ ꯗꯤ ꯑꯦꯝꯒꯤꯅ ꯀꯩꯥ ꯀꯔꯤ ꯁꯕꯖꯦꯛ ꯂꯧꯋꯦ
ꯄꯣꯂꯤꯇꯤꯀꯦꯜ ꯁꯥꯏꯟꯁ
ꯑꯗ ꯑꯣꯅꯁ ꯇꯧꯔꯤꯔꯕ ꯑꯗ ꯃꯣꯏ ꯍꯣꯁꯇꯦꯜꯗꯣ
ꯑꯥ
ꯐꯦꯁꯤꯂꯤꯇꯤ ꯑꯗꯨꯝ ꯐꯪꯕ꯭ꯔꯥꯅ ꯀꯃꯥꯏꯅ ꯇꯧꯋ ꯔꯦꯟꯇ ꯂꯩꯔꯛꯄ꯭ꯔꯥ ꯍꯣꯁꯇꯦꯜ ꯂꯩꯔꯛꯄ꯭ꯔꯥ
ꯍꯣꯁꯇꯦꯜ ꯊꯥꯖꯤꯟꯗꯕꯅ ꯑꯗꯨꯝ ꯐꯪꯕꯅꯤ
ꯑꯗꯨ ꯐꯪꯕꯗꯣ ꯅꯨꯡꯉꯥꯏꯇꯕ꯭ꯔꯕ ꯍꯣꯁꯇ꯭ꯦꯜ ꯂꯩꯗꯣ ꯅꯨꯡꯥꯏꯇꯕꯔꯥꯕ
ꯈꯪꯗꯦ ꯊꯥꯏꯅꯗꯤ ꯑꯩꯈꯣꯏꯅ ꯂꯩꯕ ꯀꯥꯟꯗ ꯃꯣꯏ ꯎꯝ ꯔꯦꯒꯤꯡ ꯁꯤꯁꯇꯦꯝ ꯈꯤꯇꯪ ꯂꯩꯕ꯭ꯔꯥ ꯈꯪꯗꯦ
ꯀꯔꯤꯒꯤ ꯁꯤꯁꯇꯦꯝ ꯑꯕꯥ
ꯔꯦꯀꯤꯡ ꯇꯧꯕ ꯍꯥꯏꯗꯤ ꯑꯍꯟꯈꯩꯅ ꯍꯥꯏꯕ ꯏꯟꯒꯗꯕꯅꯤ ꯈꯣꯠꯀꯗꯕꯅꯤ ꯀꯥꯏꯅ ꯇꯧꯕꯗꯣ
ꯑꯣ
ꯑꯗꯒꯤ ꯀꯣꯂꯦꯖꯀꯤ ꯕꯣꯠꯀꯨꯝꯕ ꯇꯧꯕꯗꯁꯨ ꯑꯉꯥꯡꯈꯩꯗꯣ ꯕꯣꯠ ꯈꯣꯝꯕ ꯂꯣꯏ ꯄꯨꯕꯅꯦ ꯀꯝꯄꯜꯁꯔꯤ ꯌꯥꯎꯔꯔꯣꯏꯒ ꯍꯥꯏꯕ ꯌꯥꯗꯦ ꯍꯥꯏꯃꯤ
ꯍꯝ
ꯀꯅꯥ ꯂꯩꯍꯟꯒꯦ ꯍꯥꯏꯅꯣ
ꯎꯝ ꯏꯅꯥꯎꯅꯨꯄꯤ ꯑꯃ ꯂꯩꯍꯟꯒꯦ ꯇꯧꯕ
ꯏꯁ ꯅꯪꯕꯨ ꯅꯥꯅꯥꯎꯅꯨꯄꯤ ꯂꯩꯕꯔꯅꯦ
ꯂꯩꯅꯥ
ꯎꯝ ꯅꯅꯥꯎꯅꯨꯄꯤ ꯕꯤꯃꯥꯟꯗꯦꯗ
ꯏꯅꯥꯎ ꯅꯨꯄꯤ ꯅꯦꯍꯦ
ꯅꯣꯏ ꯅꯆꯤꯟꯅꯥꯎꯖꯤ ꯀꯌꯥꯅꯣ
ꯑꯅꯤ
ꯅꯣꯏ ꯆꯦꯔꯥ ꯅꯠꯇ꯭ꯔꯣ
ꯎꯝ
ꯑꯗꯣ ꯏꯅꯥꯎꯅꯨꯄꯤꯅ ꯀꯔꯝ ꯀꯥꯟꯗ ꯌꯥꯎꯔꯝꯃꯤꯕ
ꯑꯦ ꯏꯅꯥꯎꯅꯨꯄꯤ ꯅꯣꯏꯁꯨ ꯏꯅꯥꯎꯅꯨꯄꯤꯅꯤ ꯆꯞ ꯃꯥꯟꯅꯗ꯭ꯔꯣ
ꯏꯁꯁ ꯑꯗꯨ ꯅꯪ ꯅꯣꯡꯇꯥꯛꯈꯣꯏꯒꯤꯗꯃꯛꯇ ꯑꯗꯨꯃꯥꯏꯅ ꯍꯪꯕꯤꯕ꯭ꯔꯥ
ꯍꯪꯉꯤꯅ ꯅꯣꯏꯅ ꯑꯦ ꯅꯣꯏ ꯔꯣꯖꯤꯠꯇꯣ ꯗꯤ ꯑꯦꯝ ꯀꯣꯂꯦꯖꯇ ꯇꯝꯕꯅꯤ ꯈꯪꯕ꯭ꯔꯣ ꯀꯥꯏꯅꯒ ꯍꯪꯉꯤꯅ ꯏꯃꯥꯟꯅꯕꯗꯒ ꯑꯦ
ꯏꯁ
ꯅꯣꯏꯅꯦꯂ ꯈꯟꯗꯤ ꯈꯟꯗꯅ ꯅꯣꯏꯅꯦ ꯅꯣꯏꯅ ꯁꯤ ꯈꯪꯗꯦ ꯅꯣꯏꯅ ꯁꯤꯊꯕꯤꯕꯩ ꯋꯥꯅꯤ ꯍꯣꯏ ꯃꯤ ꯆꯦꯜꯂꯒ ꯑꯩꯈꯣꯏꯗ ꯈꯔ ꯊꯥꯖꯤꯜꯂꯛ ꯃꯤ ꯅꯨꯄꯤ ꯆꯦꯜꯂꯒ ꯑꯩꯈꯣꯏ ꯈꯔ ꯀꯔꯦꯝꯅ
ꯑꯩꯈꯣꯏꯅ ꯑꯥ ꯀꯩꯝꯇꯁꯨ ꯈꯟꯗ꯭ꯔꯕꯗꯨꯕꯨ
ꯎꯝ ꯑꯗꯨꯏꯁꯨ ꯅꯪꯁꯨ ꯃꯔꯛ ꯃꯇꯝ ꯑꯃꯗ ꯍꯟꯖꯤꯟꯅꯁ ꯁꯦ ꯍꯥꯏꯁꯦ ꯍꯥꯏꯔꯝꯃꯦ ꯍꯥꯏꯗ
ꯍꯟꯖꯟꯅꯥꯖꯤ ꯍꯥꯏꯔꯝꯃꯤꯕ ꯑꯗꯨ ꯃꯥ ꯑꯣꯂꯥꯏ ꯑꯣꯟꯂꯥꯏꯟ ꯀꯨꯏꯅ ꯂꯩꯔꯝꯃꯤ
ꯐꯪꯍꯧꯗꯕꯒꯤ ꯈꯤꯇꯪ ꯅꯨꯡꯉꯥꯏꯇ꯭ꯔꯤꯒ
ꯆꯠꯂ ꯍꯥꯏ ꯇꯥꯅꯤꯡꯗꯕ ꯅꯨꯄꯤ ꯑꯉꯥꯡ ꯑꯩꯈꯣꯏꯁꯦ ꯃꯊꯛ ꯁꯥꯕꯤꯗꯧ ꯄꯥꯟꯕ꯭ꯔꯣ ꯅꯨꯄꯤꯁꯤ ꯈꯨꯗꯣ ꯈꯨꯠꯇ ꯀꯥꯞꯄꯗ ꯇꯦꯛ ꯇꯦꯛ ꯀꯥꯞꯄꯗ ꯆꯣꯛꯊꯣꯛꯑꯦꯁꯦ ꯅꯪ ꯈꯪꯒꯗꯕ ꯑꯝꯗ
ꯢꯕꯅꯤꯒꯤ ꯋꯔꯤꯖꯦ
ꯎꯝ ꯀꯣꯏꯅꯤꯡ ꯃꯇꯝ ꯃꯇꯝ ꯑ ꯀꯣꯏꯅꯤꯡ ꯃꯇꯝꯗ ꯀꯣꯏꯕ ꯌꯥꯏ ꯅꯨꯄꯤ ꯑꯁꯤꯗꯤ ꯈꯪꯕ꯭ꯔꯥ
ꯎꯝ ꯌꯥꯏꯌꯦꯦ ꯊꯕꯛ ꯇꯧꯔꯒ ꯑꯗꯨꯝ ꯌꯥꯏꯅ
ꯎꯝ ꯊꯕꯛ ꯇꯧꯗ꯭ꯔꯁꯨ ꯊꯕꯛ ꯉꯝꯗ꯭ꯔꯗꯤ ꯇꯧꯕ ꯊꯕꯛꯁꯦ ꯍꯣꯏ ꯑꯗꯨꯃꯥꯏ ꯑꯗꯨ ꯑꯣꯏꯗꯤ ꯌꯥꯔꯦ ꯄꯩꯁꯥꯗ ꯆꯠꯂꯦꯕ ꯋꯨꯃꯦꯟꯁꯦ ꯋꯨꯃꯦꯟꯁꯦ ꯄꯩꯁꯥꯗ ꯆꯠꯂꯦ ꯋꯨꯃꯦꯟ ꯑꯗꯨꯁꯨ ꯌꯥꯗꯦꯕ
ꯃꯁꯛ ꯃꯁꯛꯀ ꯀꯩꯝ ꯌꯦꯡꯗꯕꯅꯤ
ꯌꯦꯡꯗꯦ ꯃꯁꯛꯀ ꯀꯩꯝ ꯌꯦꯡꯗꯦ
ꯅꯣꯏ ꯔꯥꯁꯤ ꯂꯩ ꯔꯁꯨ ꯀꯥꯅꯔꯣꯏꯕ ꯄꯩꯁꯥ ꯄꯥꯏꯗ꯭ꯔꯗꯤ
ꯆꯠꯂꯍꯦ ꯑꯗꯨꯅ ꯑꯃꯨꯛ ꯔꯥꯁꯤꯒ ꯂꯩꯍꯜꯂꯒ ꯑꯃꯨꯛ ꯄꯩꯁꯥꯒ ꯄꯥꯏꯔꯛꯑꯗꯤ ꯄꯀꯥ ꯇꯥꯅꯦꯅ ꯄꯀꯥ ꯇꯥꯅꯕꯅꯦꯅ ꯇꯧꯔꯤꯁꯤ ꯈꯪꯗꯦꯉꯣ ꯈꯣꯏ ꯁꯛꯁꯦ ꯃꯤꯅ ꯎꯕꯗ ꯄꯩꯁꯥ ꯐꯥꯏꯕ ꯌꯥꯝ ꯃꯥꯟꯕ꯭ꯔꯥ
ꯀꯩ ꯍꯥꯏꯔꯛꯏꯅꯣꯕ
ꯈꯪꯗꯦ ꯄꯩꯁꯥ ꯄꯥꯏꯕ ꯁꯛꯇꯥ ꯆꯦꯟꯕ꯭ꯔꯥ ꯈꯪꯗꯦ ꯄꯩꯁꯥꯁꯦ ꯄꯥꯏꯔꯝꯗꯧ ꯃꯥꯟꯕ꯭ꯔꯥ
ꯑꯗ ꯉꯥ ꯉꯥꯎꯔꯝ ꯇ꯭ꯔꯕ ꯅꯠꯇ꯭ꯔꯣ
ꯉꯥꯎꯔꯛꯏꯗ ꯑꯩꯅ ꯂꯩꯊꯣꯛꯄꯤꯕꯅꯤꯗ
ꯏꯁ ꯋꯥꯔꯤꯁꯦ ꯃꯥꯜꯍꯜꯂꯣ
ꯑꯁꯦꯡꯕꯩꯅꯦ ꯑꯣꯢ ꯑꯥ ꯑꯩꯈꯣꯏꯅ ꯒ꯭ꯌꯥꯟ ꯇꯥꯕ ꯄꯥꯝꯕ ꯌꯦꯡꯉꯨ ꯌꯦꯡꯉꯨ
ꯀꯩꯕꯥ
ꯈꯔ ꯂꯩꯔꯒ ꯈꯔ ꯂꯩꯔꯒ ꯌꯦꯡꯉꯣ
ꯑꯦ ꯑꯩꯈꯣꯏꯅꯒ ꯌꯨꯝ ꯄꯥꯟꯗ꯭ꯔꯤꯉꯩꯗ ꯅꯪ ꯅꯌꯨꯝ ꯄꯥꯟꯂꯣ ꯆꯥ ꯌꯦꯟꯕ ꯂꯥꯛꯄꯤꯒꯦ ꯀꯩꯅꯣ
ꯆꯠꯂꯣ ꯆꯠꯂꯣ ꯄꯥꯟꯒ꯭ꯔꯣ ꯄꯥꯟꯒ꯭ꯔꯣ ꯑꯔꯤꯕꯤꯖꯥ ꯑꯩꯈꯣꯏ ꯋꯤꯠꯂꯤ꯫
ꯁꯤꯌꯥ
ꯑꯦ ꯁꯤꯌꯥ ꯅꯠꯇꯦ ꯑꯁꯦꯡꯕꯩꯅꯦ ꯑꯩꯈꯣꯏꯗꯤ ꯌꯥꯝ ꯋꯥꯠꯂꯤꯕ
ꯑꯉꯥꯡ ꯑꯣꯏꯔꯤ ꯅꯨꯄꯥꯅꯤꯅ
ꯎꯝ ꯈꯣꯏꯗꯤ ꯑꯉꯥꯡ ꯑꯣꯏꯔꯤ ꯆꯍꯤ ꯐꯅꯌꯥꯝ ꯋꯥꯠꯂꯤꯗ ꯈꯣꯏꯗꯤ ꯑꯩꯈꯣꯏ ꯍꯧꯖꯤꯛ ꯑꯦꯁ ꯑꯦꯁ ꯁꯤ ꯊꯥꯗꯦꯗ
ꯀꯩꯒꯤ
ꯑꯦꯁ ꯑꯦꯁ ꯁꯤ ꯊꯥꯔ ꯄꯩꯁꯥ ꯃꯥꯡꯅꯕꯅꯦ ꯑꯗꯨꯏ ꯁꯔꯨꯛꯄꯨꯗꯤ ꯅꯣꯡꯃꯒꯤ ꯄꯩꯁꯥ ꯈꯔ ꯈꯔ ꯊꯣꯛꯄ ꯁꯟ ꯂꯣꯏꯕꯅ ꯐꯠꯇ꯭ꯔꯣ
ꯑꯦ ꯌꯥꯏꯌꯦ ꯑꯗꯨ ꯑꯦꯁ ꯑꯦꯁ ꯁꯤꯗꯨꯕꯨ ꯄꯩꯁꯥ ꯀꯌꯥꯅꯣ
ꯅꯠꯇꯦꯗ ꯃꯇꯝ ꯃꯥꯡꯉꯦ ꯍꯥꯏꯕ ꯋꯥꯅꯤ ꯍꯣꯏ ꯂꯨꯄꯥ ꯆꯥꯝꯃꯅꯦ ꯑꯗꯣ ꯑꯗꯨꯗ ꯊꯥꯗꯒꯗꯧꯕ ꯂꯦꯕꯔ ꯆꯪꯉꯀꯗꯕ ꯃꯇꯝꯗ ꯌꯥꯝ ꯃꯥꯡ
ꯑꯗꯨ ꯁꯟ ꯃꯆꯤꯟꯖꯥꯛ ꯁꯟꯖꯨ ꯂꯣꯏꯔꯣ ꯑꯦꯁ ꯑꯦꯁ ꯁꯤꯖꯨ ꯊ ꯊꯥꯖꯜꯂꯣ ꯁꯟ ꯃꯆꯥꯥꯛ ꯉꯥꯏꯍꯥꯛ ꯁꯟ ꯃꯆꯤꯟꯖꯥꯛ ꯉꯥꯏꯍꯥꯛ ꯄꯤꯖꯔꯝꯃꯒ ꯂꯥꯏꯔꯤꯛ ꯑꯗꯨꯝ ꯄꯥ ꯌꯥꯏꯅ꯫
ꯌꯥꯔꯦꯈꯣꯏ ꯂꯥꯏꯔꯤꯛꯀ ꯑꯩꯈꯣꯏ ꯄꯥꯖꯗ꯭ꯔꯦ ꯃꯁꯛ ꯎꯒꯤꯗꯕ ꯀꯨꯏꯔꯦ꯫
ꯎꯝ ꯀꯥꯎꯁꯜꯂꯛꯑꯕ꯭ꯔꯥ꯫
ꯆꯥꯎꯁꯜꯂꯦ ꯀꯥꯎꯁꯜꯂꯛꯑꯉꯣ ꯑꯦ ꯕꯤ ꯁꯤꯕꯨꯛ ꯀꯥꯎꯁꯜꯂꯦ꯫
ꯃꯖꯋꯥꯏꯒꯤ ꯑꯣꯛ ꯂꯣꯏꯗ꯭ꯔꯣ꯫
ꯑꯣꯛ ꯑꯍꯨꯝ ꯂꯣꯏꯌꯦ꯫
ꯎꯝ꯫ ꯑꯩꯁꯨ ꯑꯣꯛ ꯌꯥꯝ ꯂꯣꯏꯅꯤꯡꯉꯤ ꯑꯗꯨꯕꯨ ꯃꯐꯝ ꯂꯩ ꯂꯩꯇꯕꯒꯤ ꯂꯣꯏꯗꯕꯤ ꯂꯩꯔꯦ꯫
ꯂꯣꯏꯅꯤꯡꯉꯦ ꯑꯗꯣ ꯖꯒꯥ ꯂꯩꯇ꯭ꯔꯦ ꯍꯥꯏꯕ꯫
ꯕꯤꯖꯤꯅꯦꯁ ꯃꯆꯥ ꯃꯆꯥ ꯍꯧꯗꯣꯛꯑꯅꯦꯌꯦ꯫ ꯅꯌꯨꯝ ꯄꯥꯟ ꯀꯥꯟꯗ ꯈꯨꯗꯣꯞ ꯈꯨꯗꯣꯞ ꯂꯦꯞꯁꯜꯂ ꯄꯨꯒꯤꯅꯕ꯫ ꯍꯌꯦꯡ ꯀꯥꯏꯊꯣꯛꯑꯀꯥꯟꯗ ꯍꯧꯖꯤꯛ ꯐꯣꯔꯇꯤ ꯐꯣꯔꯇꯤ ꯐꯥꯏꯚ ꯑꯃꯨꯛ ꯌꯧꯔꯝꯃꯅꯤ ꯁꯅꯥ꯫ ꯑ ꯁꯟ ꯑꯝꯗ꯫
ꯍꯥꯏꯅꯒ꯭ꯔꯃꯤ꯫
ꯍꯟꯗꯕ ꯍꯥꯏꯖꯦ ꯀꯩꯁꯨ ꯌꯥꯝ ꯍꯟꯊꯔꯛꯑꯣꯏ ꯑꯗꯨꯝ ꯐꯣꯔꯇꯤ ꯑꯗꯨꯏꯗ ꯑꯗꯨꯝ ꯍꯥꯏ ꯂꯩꯅꯤ ꯑꯗꯨꯅ꯫
ꯃꯣꯗꯤꯅ ꯆꯍꯤ ꯑꯃ ꯊꯅꯥ ꯂꯩꯕ ꯂꯦꯞꯄꯣ ꯍꯥꯏꯗꯨꯗꯤ ꯏꯪꯈꯥꯡꯗ ꯅꯣꯡꯇ ꯑꯣ ꯒꯤꯇꯦ ꯂꯥꯏ ꯍꯔꯥꯎꯕ ꯂꯥꯛꯎꯀꯣ ꯐꯣꯇꯣ ꯀꯥꯞꯍꯟꯒꯦ
ꯀꯅꯥꯅ ꯅꯣꯏꯗꯅ
ꯅꯪꯅ
ꯑꯁ ꯍ ꯍ ꯅꯅꯤ ꯀꯅꯤ
ꯑꯗꯨ
ꯀꯨꯏꯔꯝꯃꯔꯣꯏ ꯖꯨꯂꯥꯏ ꯖꯨꯂꯥꯏꯗ ꯑꯣꯏꯔꯝꯒꯅꯤ
ꯣꯟꯗꯅ ꯍꯥꯏꯌꯦ ꯖꯨꯟꯒꯤ ꯂꯣꯏꯔꯝꯗꯥꯏꯗ ꯃꯥꯜꯂꯤꯦꯗ
ꯑꯗꯨꯅꯦ ꯍꯥꯏꯁꯦ ꯖꯨꯂꯥꯏ ꯑꯗꯨꯝ ꯆꯤꯡꯉꯛꯑꯦ ꯀꯩꯅꯣ ꯋꯥꯔꯜ ꯀꯞ ꯍꯧꯕꯇ ꯂꯣꯏꯔꯛꯄ ꯑꯗꯨꯗꯥꯏꯋꯥꯏꯗꯅꯤ
ꯋꯥꯔ ꯀꯞꯁꯤꯅ ꯑꯩꯈꯣꯏ ꯄꯩꯁꯥ ꯊꯥꯅ ꯌꯥꯕꯅꯦ ꯑꯗꯨꯕꯨ ꯊꯥꯅꯔꯔꯣꯏ ꯃꯔꯝꯗꯤ ꯃꯤ ꯑꯃꯠꯇꯅꯤ
ꯀ ꯀꯩꯗꯣ ꯐꯩ ꯊꯅꯗꯤꯒꯩꯅꯣ ꯊꯖꯕꯣ ꯍꯣꯏ ꯀꯁꯥ ꯊꯥꯅꯥꯁꯤ ꯀꯁꯥ ꯇꯨ ꯦꯂꯣ
ꯏ ꯄꯁ ꯄꯥꯏꯗꯤꯦ
ꯍꯥ ꯀꯕ꯭ꯔꯣ ꯍꯟꯗꯛꯇꯤ ꯑꯈꯣꯏ ꯄꯣꯔꯇꯨꯒꯜꯅ ꯊꯣꯡꯝꯃꯗꯣꯏꯅꯤꯍꯦ ꯋꯥ꯭ꯔꯜ ꯀꯞ꯫
ꯏꯁ ꯁꯨꯡꯊꯣꯝ ꯍꯦꯛ ꯊꯣꯝꯃꯣꯏ ꯍꯥꯏꯕꯤꯒꯦ ꯌꯦꯡꯉꯨ꯫
ꯏꯁ ꯐꯥꯒꯤꯒꯤ ꯇꯥꯏꯞꯇ ꯔꯣꯅꯥꯜꯗꯣ ꯍꯣꯏꯒꯤ ꯍꯧꯖꯤꯛ ꯅꯦꯁꯟ ꯂꯤꯛ ꯂꯧꯔꯤꯕ ꯑꯗꯒꯤ ꯇꯧꯔꯤ ꯃꯌꯥꯝꯁꯦ ꯅꯣꯏ ꯀꯔꯤꯝ ꯈꯪꯗꯦ ꯍꯥꯟꯅꯗꯤ ꯃꯣꯏꯒꯤ ꯁ꯭ꯀ꯭ꯋꯥꯠꯇꯣ ꯐꯖꯔꯝꯗꯦ ꯑꯗꯣ ꯍꯧꯖꯤꯛ ꯔꯣꯅꯥꯜꯗꯣꯅ ꯁꯨꯝ ꯁꯨꯝ ꯁꯦꯝꯒꯠꯂꯛꯄꯗꯒꯤ ꯍꯧꯖꯤꯛ ꯃꯩꯕꯥ ꯍꯧꯔꯦꯁꯦ ꯅꯪ ꯈꯪꯗꯦ ꯃꯣꯏ ꯌꯥꯎꯔꯤꯕ ꯀ꯭ꯂꯕꯈꯩꯁꯦ ꯑꯐꯥꯎꯕ ꯉꯥꯛꯇꯅꯦ꯫
ꯑꯗꯣ ꯃꯣꯏ ꯃꯣꯏꯒꯤ ꯀ꯭ꯂꯞꯇꯨꯗ ꯃꯥ ꯐꯥꯎꯖꯕ ꯋꯥꯅꯤ ꯀꯩꯅꯣ ꯃꯌꯥꯝ ꯄꯨꯂꯞ ꯄꯨꯁꯤꯟꯅꯔꯀꯥꯟꯗ ꯃꯣꯏ ꯑꯗꯨꯝ ꯂꯩꯍꯧꯔꯤꯗꯨꯗꯤ꯫
ꯑꯗꯣ ꯍꯧꯖꯤꯛꯇꯤ ꯂꯤꯡꯉꯦ ꯍꯥꯏꯕ ꯃꯣꯏ ꯀꯩꯅꯣ ꯆꯥꯔꯦ ꯍꯥꯏꯕ ꯍꯩꯔꯦ ꯍꯥꯏꯕ ꯌꯦꯡꯕꯗꯣ ꯅꯨꯡꯉꯥꯏꯔꯦ ꯍꯥꯏꯕ ꯃꯣꯏ
ꯑꯗꯨ ꯃꯥꯥꯏ ꯇꯅꯤ ꯅꯣꯏꯅ ꯍꯥꯏꯔꯤꯕ ꯆꯍꯤ ꯈꯨꯗꯤꯡꯒꯤ ꯑꯗꯨꯒ ꯃꯦꯁꯤ ꯍꯣꯏꯅ ꯗꯨꯝ
ꯅꯣ ꯅꯣ ꯅꯣ ꯅꯣ ꯅꯣ ꯅꯣꯅꯣ ꯍꯟ ꯍꯟꯗꯛꯇꯤ ꯌꯦꯡꯉꯨ ꯃꯦꯁꯤ ꯍꯣꯏꯒ ꯇꯥꯕꯁꯤꯅꯤ ꯈꯣꯏꯅ ꯂꯥꯏ ꯈꯨꯔꯨꯝꯃꯤꯁꯦ꯫
ꯇꯥꯅꯤ ꯇꯥꯅꯤꯁꯦ ꯑꯗꯨꯃꯥꯏꯅ ꯇꯥꯕ ꯅꯨꯃꯤꯠꯀ ꯌꯥꯎꯔꯗꯤ ꯊꯤ ꯅꯨꯡꯉꯥꯏꯅꯤꯍꯦ꯫
ꯏꯖ ꯑꯗꯨꯃꯥꯏ ꯇꯥꯔꯗꯤ ꯎꯞ ꯂꯖꯥꯎ ꯂꯖꯥꯎ ꯑꯝꯅꯤ꯫
ꯄꯩꯁꯥ ꯃꯌꯥꯝ ꯇꯤꯡꯅꯅꯤ ꯃꯥ ꯑꯩꯁꯨꯁ ꯑꯣꯛꯇꯣ ꯑꯅꯤ ꯑꯍꯨꯝ ꯂꯣꯏꯔꯝꯃꯗꯤ ꯏꯕꯅꯤ ꯄꯩꯁꯥ ꯇꯨ ꯁꯥꯟꯅꯔꯝꯃꯗ꯭ꯔꯥ꯫
ꯀꯩꯗꯧꯕꯩ ꯑꯣꯀꯦ ꯄꯩꯁꯥꯗꯨꯅ
ꯍꯣꯏ
ꯅꯪꯁꯤ ꯁꯤꯒꯤ ꯄꯩꯁꯥꯅ ꯊꯥꯔꯛꯑꯣ ꯀꯩꯅꯣ
ꯑꯁꯤꯒ ꯉꯥꯡꯊꯣꯔꯛꯏꯁꯤ ꯀꯔꯤꯒꯤꯅꯣ ꯅꯪꯅ꯫ ꯅꯪꯅ ꯄꯨꯔꯥ ꯕꯔꯕꯥꯠ ꯇꯥꯍꯜꯂꯦ꯫ ꯇꯧꯔꯤꯁꯦ
ꯁꯤꯁꯦ ꯑꯉꯥꯡꯈꯩ ꯄꯩꯁꯥ ꯇꯥꯟꯖꯧꯅ ꯇꯧꯕ ꯄꯣꯠꯂꯕ꯫ ꯑꯩꯈꯣꯏ ꯁꯤ ꯋꯥꯔꯤ ꯁꯥꯟꯅꯩꯁꯦ ꯃꯣꯏ ꯑ ꯇꯥꯔ ꯅꯣꯛꯅꯤꯡꯉꯝꯒꯅꯤ꯫
ꯌꯥꯔꯦ ꯃꯍꯦꯁ ꯊꯝꯃꯒꯦꯀꯣ꯫
ꯄꯨꯡ ꯇꯔꯕꯣ ꯍ ꯍꯣ ꯍꯣꯏ